ꯀꯩꯗꯧꯔꯤ
ꯍꯤꯞꯀꯦ ꯇꯧꯔꯤꯌꯦ ꯇꯥꯟꯃꯟꯗꯅ
ꯍꯤꯞꯀꯦ ꯇꯧꯔꯤ ꯍꯥꯏꯕ
ꯍꯣꯏ
ꯀꯩꯅꯣ ꯍꯧꯖꯤꯛ ꯅꯪ ꯊꯕꯛ ꯁꯨꯒꯦ ꯇꯧꯔꯒ
ꯇꯜꯂꯤ
ꯉꯟꯃꯟꯗ꯭ꯔꯣ
ꯑꯩꯁꯦ ꯌꯥꯝ ꯇꯟꯕ ꯅꯨꯄꯤꯅꯦ ꯈꯪꯉꯕꯣ
ꯈ꯭ꯋꯥꯏꯗꯒꯤ ꯇꯟꯕ ꯃꯥꯂꯦꯝꯁꯤꯗ ꯇꯥꯏꯕꯪꯁꯤꯗ ꯍꯥꯏꯔꯗꯤ ꯑꯩ ꯑꯣꯏꯔꯅꯤꯌꯦ
ꯅꯣꯏꯃꯜꯂꯅꯤ ꯇꯨꯝꯃꯅꯣ
ꯅꯣꯏꯔꯤꯗꯣ ꯎꯗ꯭ꯔꯣ
ꯅꯣꯏꯗꯅꯤꯉꯥꯏ ꯑꯦ ꯐꯤꯒꯔ ꯈꯔ ꯁꯦꯝꯃꯣ ꯍꯥꯍꯥ
ꯐꯤꯒꯔ ꯁꯦꯝꯅꯤꯡꯉꯥꯏ ꯃꯇꯝ ꯂꯩꯇꯦ
ꯐꯤꯒꯔ ꯁꯦꯝꯅꯤꯉꯥꯏ ꯃꯇꯝ ꯂꯩꯇꯦ ꯍꯥꯥ
ꯇꯝ ꯂꯩꯔꯣꯏ ꯐꯤꯒꯔ ꯁꯦꯝꯕꯗꯣ
ꯊꯕꯛꯁꯨ ꯁꯨꯅꯤꯡꯗꯦ ꯊꯕꯛ ꯁꯨꯔꯗꯤ ꯋꯥꯏꯗꯅ
ꯏꯁ
ꯋꯥꯕ ꯊꯕꯛ ꯍꯥꯏꯁꯦ ꯑꯩ ꯁꯨꯛꯁꯨꯨ ꯁꯨꯅꯤꯡꯗꯦ
ꯅꯨꯡꯉꯥꯏꯕ ꯈꯠꯇꯅꯦ ꯑꯩꯁꯨ ꯄꯥꯝꯕ
ꯇꯅꯦ ꯑꯩꯅ ꯄꯥꯝꯃꯤꯁꯦ
ꯑꯗꯨ ꯆꯥꯛ ꯆꯥꯗꯕꯤꯗ ꯇꯨꯝꯒꯦ ꯇꯧꯔꯤꯗꯣ
ꯎꯝ ꯆꯥꯛꯆꯥꯥꯗꯕꯤꯗ ꯇꯨꯝꯔꯁꯤꯔ ꯇꯧꯕꯅꯤꯅꯦ
ꯀꯩꯅꯣ ꯍꯣꯔꯦꯟ ꯑꯃꯨꯛ ꯍꯧꯒꯠꯂꯒ ꯆꯥꯡꯅꯤꯡꯉ
ꯆꯥꯛꯁꯨ ꯆꯥꯅꯤꯡꯗꯦꯅꯦ ꯍꯤꯟꯖꯥꯡ ꯍꯥꯎꯕꯅꯤꯅ
ꯍꯟꯖꯥꯡ ꯍꯥꯎꯔꯗꯤ ꯂꯣꯏ ꯆꯥꯊꯣꯛꯑꯣ ꯀꯩꯗꯣ
ꯍꯥꯎꯕ ꯍꯥꯏꯕꯖꯦ ꯑꯣꯅꯥ ꯇꯩꯅꯔꯒ ꯍꯥꯏꯔꯤꯅꯤ
ꯍꯥꯎ ꯍꯥꯎꯕ ꯍꯥꯎ ꯍꯥꯎꯃꯟꯗꯕ ꯍꯥꯎꯃꯟꯗ꯭ꯔꯁꯨ ꯍꯥꯎꯋꯦ ꯍꯥꯏꯕ ꯇꯥꯕꯅꯤ ꯑꯗꯨ ꯆꯥꯊꯣꯛꯑꯒ
ꯆꯤꯟꯁꯤꯗ ꯆꯤꯟ ꯁꯤꯗ ꯍꯥꯎꯇꯦꯅꯦ
ꯀꯩ
ꯆꯤꯟꯁꯤꯗꯀꯣ ꯑꯩꯒꯤ ꯆꯤꯟꯁꯤꯗ ꯍꯥꯎꯋꯣ ꯍꯥꯏꯕ ꯌꯥꯠ ꯃꯦꯕ
ꯇꯨ ꯑꯩ ꯍꯥꯏꯒꯦ ꯆꯤꯟꯁꯤꯒ ꯈꯅ ꯑ ꯎ ꯆꯤꯟꯗꯒꯤ ꯈꯅꯥꯎ ꯐꯥꯎ ꯌꯧꯔꯗꯤ ꯀꯩꯝ ꯈꯪꯉꯔꯣꯏ ꯍꯥꯎꯕ ꯍꯥꯎꯗꯕ ꯑꯩ ꯌꯣꯠꯁꯤꯜꯂꯣ
ꯌꯣꯠꯅꯤꯡꯉꯥꯏꯗꯣ ꯆꯤꯟꯗꯒꯤ ꯍꯥꯎꯇꯦ ꯍꯥꯎꯇꯦ ꯍꯥꯎ
ꯑꯗꯨꯝ ꯌꯣꯠꯁꯤꯜꯂꯣ
ꯆꯤꯟꯗꯒꯤ ꯍꯥꯎꯇꯦ ꯍꯥꯏꯔꯛꯄꯅꯤꯅ ꯌꯣꯠꯄ ꯉꯝꯗꯦꯅꯦ
ꯅꯪꯗꯤ ꯗꯨꯃꯥꯏꯅ ꯇꯧꯗ꯭ꯔꯣ
ꯌꯣꯠꯁꯜꯂꯗꯤ ꯌꯣꯠꯁꯜꯂꯗꯤ ꯀꯩꯝꯇ ꯍꯥꯏꯔꯛꯑꯣꯏ
ꯌꯣꯠꯁꯟꯗ꯭ꯔꯤꯉꯩꯗꯗꯤꯅꯦ ꯍꯥꯎꯇꯦ ꯍꯥꯏꯔꯛꯏꯁꯦ
ꯁꯥꯒ ꯎꯝ ꯑꯍꯥꯎ ꯑꯍꯥꯎꯕ ꯊꯣꯡꯉꯒ ꯆꯥꯊꯣꯛꯑꯣ ꯑꯗꯨꯒ ꯇꯨꯝꯊꯣꯛꯑꯣ
ꯑꯍꯥꯎ ꯑꯍꯥꯎꯕꯗꯣ ꯂꯩꯖꯗꯕꯗꯣ
ꯀꯩꯒꯤ ꯅꯥꯊꯟꯗ ꯂꯩꯔꯤꯅꯣ
ꯏꯅꯥꯎ ꯅꯨꯄꯥꯁꯨ ꯂꯩꯏꯗ ꯀꯩꯅꯣ ꯅꯪꯁꯨ
ꯅꯪꯅꯊꯟꯗ ꯂꯩ ꯍꯥꯏꯔꯒ
ꯃꯥ ꯃꯄꯥꯅꯗꯥ ꯆꯠꯈꯤꯕꯩꯅꯦ
ꯎꯝ
ꯅꯣꯏ ꯂꯩ ꯃꯐꯝꯗꯣ ꯃꯤ ꯀꯌꯥꯝ ꯂꯩꯒꯦ ꯅꯣꯏ ꯍꯧꯖꯤꯛ ꯂꯥꯏꯕ ꯃꯐꯝꯗꯣ ꯃꯤ ꯀꯌꯥꯝ ꯂꯩꯒꯦꯕ
ꯎꯝ
ꯌꯥꯝꯂꯩ
ꯅꯨꯡꯉꯥꯏꯔꯝꯅꯤꯀꯣ ꯏꯁꯤꯡ ꯅꯨꯡꯉꯥꯏꯕ꯭ꯔꯥ
ꯏꯁꯤꯡꯕꯨꯗꯤ ꯍꯞꯇꯥ ꯈꯨꯗꯤꯡꯒꯤ ꯇꯣꯇꯤ ꯇꯥꯏꯌꯦ
ꯇꯥꯗꯅꯤꯔ
ꯑꯃꯗ
ꯎꯝ ꯅꯣꯏ ꯅꯣꯏꯒꯤ ꯁꯤꯟꯇꯦꯛꯁ ꯄꯨꯔꯒ ꯂꯩꯕ꯭ꯔꯣ
ꯎꯝ ꯈꯣꯏ ꯈꯣꯏꯒꯤ ꯁꯤꯟꯇꯦꯛꯁ ꯎ ꯍꯞꯇꯥ ꯑꯃꯗ ꯑꯃꯔꯛ ꯂꯥꯛꯄ ꯍꯥꯏꯕꯁꯦ ꯌꯥꯔꯦꯗ
ꯀꯔꯤ
ꯍꯞꯇꯥ ꯑꯃꯗ ꯑꯃ ꯑꯃꯨꯔꯛ ꯂꯛꯄꯗꯣ ꯀꯣꯟꯅꯩꯏꯕ ꯌꯥꯔꯦꯕ
ꯎꯝ
ꯂꯨꯄꯥ ꯆꯥꯍꯨꯝꯒꯤ ꯂꯤꯇꯔꯗꯣ
ꯌꯥꯝ ꯐꯩꯌꯦ ꯃꯤ ꯃꯤ ꯌꯥꯝ ꯂꯩꯔꯁꯨ ꯌꯥꯕ ꯅꯠꯇ꯭ꯔꯣ
ꯃꯤ ꯌꯥꯝꯃꯥꯗꯤ ꯈꯪꯗꯦꯗꯥ
ꯃꯤ ꯎꯝ ꯌꯨꯝꯕꯨ ꯈꯔꯗꯤꯀꯣ
ꯎꯝ
ꯎꯝꯝ ꯑꯗꯨꯝ ꯌꯨꯝꯒꯤ ꯃꯤꯒ ꯆꯠꯊꯣꯛ ꯆꯠꯁꯤꯟ ꯇꯧꯕꯗꯨꯣ ꯌꯥꯗꯕ ꯃꯤ ꯂꯩꯕꯅꯦꯕ
ꯑꯩꯈꯣꯏꯗꯤ ꯑꯗꯨꯃꯥꯏꯅ ꯇꯧꯗꯦ
ꯅꯣꯏꯣꯏꯗꯤ ꯌꯥꯝꯅꯥ ꯐꯩꯅꯦ
ꯎꯝ
ꯍꯧ ꯃꯇꯝꯗ ꯂꯩꯕ ꯃꯤ ꯌꯥꯝꯅꯤꯡꯉꯁꯨ ꯑꯗꯨꯝ ꯌꯥꯝꯕ ꯌꯥꯏꯅꯦ
ꯌꯥꯝꯃꯦ ꯌꯥꯏ ꯑꯗꯨꯒꯨꯝꯕꯒꯤꯗꯤ ꯀꯩꯝ ꯀꯥꯏꯗꯦꯗ
ꯎꯝ ꯅꯣꯏ ꯉꯔꯥꯡ ꯊꯕꯛ ꯆꯠꯄꯗꯣ ꯀꯃꯥꯏꯅ ꯇꯧꯔꯦ ꯅꯨꯡꯉꯥꯏꯕ꯭ꯔꯣ
ꯅꯨꯉꯥꯏꯇꯦ
ꯃꯤꯌꯥꯝ ꯂꯥꯛꯄ꯭ꯔꯥ
ꯃꯤꯁꯦ ꯀꯥꯌꯅꯣ ꯑꯃ ꯑꯍꯨꯝ ꯃꯔꯤ ꯃꯉꯥ ꯅꯤꯄꯜ
ꯅꯤꯄꯥꯜ ꯎꯝ ꯑꯗꯨ ꯑꯩꯈꯣꯏ ꯂꯩꯕ ꯃꯐꯝꯗꯨꯗ ꯑꯗꯨꯝ ꯇꯧꯕ꯭ꯔꯥ ꯀꯥꯏꯗ ꯇꯧꯕ꯭ꯔꯥ
ꯑꯩꯈꯣꯏ ꯂꯩꯕꯝ ꯐꯝ ꯇꯧꯋꯦ
ꯎꯝ
ꯃꯗꯤ ꯌꯦꯖꯗꯤꯉ ꯅ ꯂꯥꯎꯀ
ꯎꯝ ꯑꯗꯨ ꯀꯩ ꯄꯥꯗꯣꯏꯅꯣ
ꯄꯥꯃꯦꯗ
ꯕ꯭ꯂꯥꯏꯟꯗꯔ
ꯎꯝ
ꯒ꯭ꯌꯥꯟ ꯇꯥꯔꯗ
ꯄꯥꯅꯤꯡꯉꯗꯤ ꯀꯥꯏ ꯄꯥ ꯑꯗꯨꯉ
ꯎꯝ
ꯎꯝ ꯀꯩꯅꯩꯅ ꯄꯦꯛꯇꯛꯇꯤꯅꯤꯅ
ꯃꯥꯒꯤ ꯃꯥꯒꯤ ꯑꯗꯨꯝ ꯇꯧꯔꯅꯤꯀꯣ ꯑꯗꯨꯗꯤ
ꯎꯝ ꯑꯗꯨꯗꯣꯏꯅ ꯈꯔ ꯅꯨꯡꯉꯥꯏꯅꯤ
ꯎꯝ
ꯁꯨꯔꯤꯗꯅꯤ ꯀꯣꯛ ꯉꯥꯎꯗꯣꯏꯁꯦ
ꯑꯗꯨ ꯑꯗꯨꯒꯤꯗꯨꯗꯤ ꯁꯣꯏꯗꯕꯤꯗ ꯅꯠꯇ꯭ꯔꯣ
ꯆꯣꯏꯗ ꯃꯤ ꯂꯥꯗꯣꯏꯅꯤ ꯀꯩꯅ
ꯎꯝ ꯌꯥꯝ ꯐꯩ ꯌꯥꯝ ꯐꯩ
ꯍꯆꯁꯨ ꯈꯔ ꯈꯔ ꯄꯔ ꯍ
ꯇꯔꯤꯌꯦ
ꯈꯔ ꯈꯔ ꯄꯥꯎꯕ
ꯑꯦ ꯌꯥꯏ ꯍꯥꯏꯔꯒ ꯀꯩꯅꯩꯅꯣꯃꯣ
ꯀꯩꯅꯣ ꯄꯥꯗ꯭ꯔꯗꯤ ꯄꯥꯗ꯭ꯔꯗꯤ ꯈꯪꯉꯣꯏꯌꯦ ꯆꯔꯤꯗ ꯀꯩꯅꯣꯒꯤꯗꯤ ꯀꯩꯅꯣꯒꯤꯗꯤ ꯅꯤꯡꯊꯧ ꯀꯥꯕꯒꯤꯗꯤ ꯄꯥꯗ꯭ꯔꯁꯨ ꯌꯥꯏꯑꯕꯀꯣ
ꯎꯝ ꯑꯇꯩꯗꯤ ꯑꯇꯩꯒꯤꯗꯨꯗꯤ ꯎꯝ ꯈꯔ ꯍꯣꯠꯅꯗ꯭ꯔꯗꯤ ꯌꯥꯔꯣꯏꯅꯦ
ꯌꯥꯔꯣꯏ ꯌꯥꯔꯣꯏ ꯑꯅꯥꯕ ꯀꯜꯂꯨ ꯑꯥꯏꯁꯤꯅꯦ
ꯍꯣꯠꯅꯕ ꯀꯟꯕꯅ ꯃꯍꯩ ꯆꯥꯕꯅꯤ
ꯑꯅꯥꯕ
ꯅ ꯏꯈ ꯑꯋꯥꯗ ꯑꯋꯥ ꯀꯟꯕꯅꯤꯅ ꯈꯔꯗꯤꯥ ꯆꯥꯔꯅꯤ ꯑꯩꯗꯤ ꯌꯥ
ꯍꯅꯥꯕꯁꯁꯨꯀꯟ ꯀꯗ꯭ꯔꯦ ꯀꯂꯦꯗꯤ ꯐꯥꯗꯕ ꯇꯜꯂꯦꯕ
ꯎꯝ
ꯏ ꯇꯟꯝꯕꯔꯀꯣ
ꯀꯣꯞꯁꯦ
ꯇꯟꯕꯅꯤꯅꯀꯣ ꯀꯩꯝ ꯇꯧꯅꯤꯡꯗꯦꯕ
ꯅꯣꯏꯗ ꯈꯔ ꯐꯥꯏ ꯅꯣꯏꯗꯤ ꯈꯔ ꯐꯩꯌꯦ ꯑꯩꯅꯦ ꯍꯧꯖꯤꯛ ꯇꯧꯔꯤꯁꯦ ꯑꯩꯉꯣꯟꯗ ꯑꯝꯇꯁꯨ ꯂꯩꯇꯦ
ꯑꯗꯣ ꯅꯍꯥꯟꯗꯣ ꯅꯝꯊꯣꯛꯑꯣ ꯍꯥꯏꯁꯤꯗꯤ
ꯑꯗꯨ ꯑꯃꯗ ꯑꯃꯗ ꯌꯥꯎꯗꯕꯒꯤꯅꯤꯅꯦ
ꯑꯃꯗ ꯌꯥꯎꯗꯨꯕꯩꯅꯦ ꯍꯥꯏꯗꯤ ꯀꯩꯅꯣ
ꯃꯗ ꯎꯝ ꯎꯄ ꯅꯨꯄꯥꯥꯗꯣ
ꯑ ꯑꯗꯣ ꯎꯄ ꯅꯨꯄꯥꯗ ꯌꯥꯎꯗꯕꯒꯤ
ꯑꯝ ꯎꯄ ꯅꯨꯄꯥꯗꯣ ꯃꯔꯨ ꯑꯣꯏꯅꯦ
ꯎꯝ ꯏꯊꯣꯛꯑꯣ ꯑꯩ ꯑꯩꯁꯨ ꯏꯔꯤꯅꯦ
ꯏꯔꯗꯤ ꯑ ꯌꯥꯝꯃꯤꯗꯨꯗꯤ
ꯌꯥꯝꯃꯦ ꯑꯗꯨꯁꯨ ꯑꯗꯨ ꯑꯣꯏꯔꯁꯨ ꯑꯩꯗꯤ ꯂꯣꯏ ꯑꯩꯁꯨ ꯑꯩꯗꯤ ꯂꯣꯏꯃꯛ ꯏꯌꯦ
ꯌꯥꯝ ꯐꯩ ꯅꯣꯏꯗꯤ ꯌꯥꯝ ꯐꯩ ꯅꯣꯏꯗꯤ ꯈꯔ ꯇꯣꯏꯅ ꯆꯠꯄꯅꯤꯅ ꯑꯦ ꯈꯪꯕꯅꯦꯕ ꯑꯩꯗꯤ ꯄꯨꯔꯥ ꯃꯤ ꯇꯝꯕ ꯆ ꯃꯅꯔꯦ
ꯑꯗꯨꯒꯤꯅꯦ ꯑꯩꯅ ꯂꯥꯛꯑꯣ ꯂꯥꯛꯑꯣ ꯂꯥꯛꯑꯣ ꯍꯥꯏꯔꯤꯁꯦ ꯅꯪꯅ ꯂꯒꯂ ꯆꯒꯤꯅꯤ
ꯑ ꯑꯩꯅ ꯂꯥꯛꯑꯣ ꯂꯥꯛꯑꯣ ꯂꯥꯛꯑꯣ ꯍꯥꯏꯁꯦ
ꯀꯔꯤ ꯃꯇꯧꯅ ꯇꯧꯔꯤꯁꯤꯕꯣ
ꯍꯥꯥ
ꯀꯔꯤ ꯃꯇꯧꯅꯣ ꯇꯧꯔꯤꯁꯤꯕꯣ ꯍꯥꯏꯕ
ꯏꯀꯅꯥꯅꯥ
ꯑꯩꯕꯨ ꯍꯥꯏꯕ
ꯑꯣꯏꯗꯅ
ꯅꯠꯇꯦ ꯑꯗꯨꯝ ꯍꯥꯏꯕꯅꯤ ꯊꯤꯞꯄꯤꯔꯣ
ꯈꯞꯇꯌꯦꯦ ꯍꯤꯞꯅꯤꯡꯅ ꯁꯤꯗꯧꯔꯦ
ꯣꯛꯒꯦꯗ ꯑꯗꯨꯅꯤ
ꯀꯁꯨ ꯊꯥꯎ ꯀꯗꯕꯨꯅꯤ ꯍꯥꯏ
ꯅꯨꯡꯉꯥꯏꯊꯣꯛꯒꯗꯕꯅꯤ
ꯏꯪ ꯔꯤꯉꯩ ꯆꯗ ꯅꯣꯡꯉꯥꯏ ꯁꯧꯒꯗꯕꯅꯦ ꯍꯌꯦꯡ ꯀꯅꯥꯅ ꯈꯪ ꯌꯦꯡ ꯀꯅ ꯈ ꯍꯥꯏꯌꯣ
ꯎꯝ ꯍꯌꯦꯡꯋꯥꯏ ꯇꯨꯝꯕ ꯐꯪꯉꯣꯏꯗ꯭ꯔꯥ ꯈꯪꯗꯦ ꯍꯧꯖꯤꯛꯇꯝ ꯊꯣꯛꯗꯕꯅꯤ
ꯑꯗꯨꯅꯅꯦ ꯅꯨꯡꯉꯥꯏ ꯊꯣꯛ ꯀꯗ ꯃꯅꯤ
ꯉꯁꯤꯗꯤ ꯀꯔꯤꯝꯇ ꯆꯠꯂꯔꯣꯏꯗ꯭ꯔꯣ ꯉꯁꯤ ꯀꯔꯤꯝꯇ ꯆꯠꯂꯔꯣꯏꯗ꯭ꯔꯣ
ꯆꯂꯣ
ꯎꯝ ꯌꯥꯝ
ꯀꯩꯊꯦꯜ ꯆꯠꯅꯤꯡꯉꯥꯏꯗꯤ ꯂꯩꯕꯅꯦ
ꯐꯔꯤꯌꯦ
ꯀꯩꯇꯦ ꯑꯗꯨꯗ
ꯀꯩꯗꯧꯕ
ꯆꯥꯅꯤꯡꯗꯕꯩꯅꯦ ꯇꯠꯇꯕꯩꯅꯦ ꯑꯩꯅ
ꯎꯝ ꯅꯨꯡꯁꯥꯒꯤ ꯅꯨꯡꯁꯥꯒꯤ ꯌꯥꯝ ꯁꯥꯕꯁꯤꯗ ꯇꯨꯃꯤꯟꯅ ꯂꯩꯣ ꯌꯨꯝꯗ
ꯃꯤꯅ ꯄꯣꯠ ꯇ ꯄꯛꯄꯅꯦ ꯑꯩꯅ ꯇꯟꯕꯅ ꯍꯧꯖꯤꯛꯀꯥꯟꯁꯦ ꯌꯥꯝ ꯇꯜꯂꯦꯕ ꯑꯩꯁꯦ
ꯀꯅꯥ ꯀꯔꯤ ꯄꯣꯠꯅꯣ ꯇꯞꯄꯏꯗꯨꯕꯣ
ꯍꯥꯎ ꯎꯅꯦ
ꯌꯣꯟꯅꯕꯔꯣ
ꯌꯣꯟꯅꯕ ꯅꯗꯦꯗ ꯃꯥ ꯁꯤꯖꯤꯟꯅꯅꯤ ꯉꯥꯏꯅꯦ
ꯎꯝ ꯎꯝ
ꯃꯥ ꯁꯦꯖꯤꯟꯅ ꯅꯕꯥ ꯍꯥꯏꯕꯅꯦ ꯎꯝ
ꯂ ꯈꯨꯕ ꯌꯥꯗꯦꯅꯦ
ꯍꯧꯖꯤꯛ ꯅꯨꯡꯁꯥ ꯁꯥꯔꯤꯉꯩꯁꯤ ꯅꯪꯁꯨ ꯂꯧꯣꯛ ꯄꯨꯔꯤꯁꯦ ꯃꯇꯥ ꯑꯃꯅꯤ ꯅꯪ ꯑꯗꯨ
ꯎꯝ ꯑꯩ ꯅꯍꯥꯟ ꯀꯣ ꯂꯧ ꯆꯠꯄ ꯅꯨꯡꯁꯥ ꯈꯥ ꯌꯥꯝ ꯁꯥꯕ ꯃꯇꯝꯗ ꯂꯧ ꯆꯠꯄꯗꯣ ꯑꯗꯨꯒꯤ ꯑꯣꯏ ꯃꯥꯂ
ꯀꯩꯁꯨꯨꯕ ꯆꯂꯅ
ꯑꯥ ꯂꯧꯔ